ꯍꯂꯣ ꯑꯗꯨ ꯃꯈꯈ ꯍꯜꯂꯣ ꯍꯜꯂꯣ ꯇꯥꯗꯕꯔꯣ
ꯇꯣ
ꯇꯔꯦ ꯇꯔꯦ ꯍꯣ ꯅ ꯉꯥꯡꯕꯗꯤꯅꯦ ꯑꯩꯈꯣꯏꯗꯤ ꯇꯥꯗꯕ ꯑꯁ ꯋꯥꯀꯤꯡ ꯆꯠꯂꯤꯅꯦꯍꯦ ꯁꯥ ꯐꯅꯉꯥꯏꯒꯤꯗꯃꯛ ꯋꯥꯛꯀꯤꯡ ꯆꯠꯄ ꯋꯥꯀꯤꯡ ꯆꯄꯅꯦ ꯑꯥꯗ ꯂꯝꯕꯤꯗ ꯑꯩꯈꯣꯏꯗꯤ ꯃꯁꯥ ꯃꯇꯧ ꯃꯁꯥ ꯐꯠꯇꯕ ꯌꯥꯗꯦ ꯑꯣ ꯃꯈꯥꯔꯣꯝꯗꯒꯤ ꯅꯨꯄꯤ ꯑꯃꯒ ꯂꯩꯩꯁꯥꯕꯤ ꯑꯃꯒ ꯂꯩꯁꯥꯕꯤꯕꯒ ꯆꯠꯂꯦ ꯃꯥꯒꯤ ꯃꯋꯥ ꯃꯥꯒꯤ ꯕꯣꯏ ꯐ꯭ꯔꯦꯟ ꯗꯨꯀꯥꯟ ꯐꯝꯕꯗꯣ ꯈꯪꯕ꯭ꯔꯥ ꯈꯪꯗꯕ꯭ꯔꯣ
ꯃꯥꯒꯤ ꯐ꯭ꯔꯗ ꯂꯣꯑꯣ ꯗꯨꯀꯥꯟ ꯈꯕ ꯊꯣ
ꯑꯣ ꯗꯨꯀꯥꯟ ꯐꯝ
ꯑꯒꯒꯨꯜ ꯃꯥꯅꯤꯕꯗ
ꯏꯁꯩ ꯈꯔꯥꯡꯁꯨꯀꯣ ꯉꯔꯥꯡ ꯉꯔꯥꯡꯗꯣ ꯑꯁꯤ ꯀꯩꯅꯣꯒ ꯑꯁꯤꯒꯤ ꯅꯨꯄꯤꯗꯣ ꯃꯥꯏ ꯃꯆꯟꯅꯨꯄꯤꯒ ꯑꯩꯉꯣꯟꯗ ꯉꯁꯤ ꯑꯌꯨꯛ ꯕ ꯄꯅꯉꯥꯏꯗꯣ ꯁꯤꯗ ꯆꯦ ꯂꯧꯕ ꯆꯠꯁꯤꯅ ꯍꯥꯏꯕ ꯄꯨꯡ ꯄꯟ ꯀꯦꯟꯈ꯭ꯔꯦꯕ ꯈꯪꯕ꯭ꯔꯥ ꯑꯩꯗꯣ ꯆꯠꯄꯤꯕ ꯌꯥꯎꯋꯦ ꯃꯥꯒꯤ ꯂꯥꯞꯄ ꯀꯥꯟꯗ ꯃꯥꯗꯣ ꯑꯗꯨ ꯀꯟꯅ ꯏꯁꯩ ꯀꯟꯅ ꯉꯥꯡꯉ ꯂꯩꯕꯅꯦ ꯏꯁꯩ ꯁꯛꯂꯒ ꯃꯈꯣꯟꯁꯨ ꯐꯩꯌꯦꯕ ꯃꯥꯗꯣ ꯒꯤꯇꯔ ꯈꯤꯉꯀꯣ ꯁ ꯆꯥ ꯂꯩꯕꯅꯦ ꯇꯥꯕ꯭ꯔꯣ
ꯅꯔꯣ
ꯑꯣ ꯁꯤꯗ ꯑꯁꯤꯒꯤ ꯂꯩꯀꯥꯏꯗ ꯑꯃ ꯎꯝ ꯃꯥꯁꯇꯔꯈꯣꯏ ꯌꯨꯝ ꯃꯈꯥꯗ ꯅꯨꯄꯤ ꯑꯃ ꯂꯩꯕꯅꯦ ꯃꯆꯥ ꯅꯨꯄꯥ ꯈꯛꯇ ꯄꯣꯛꯄꯗꯣ
ꯑꯣ ꯐ ꯑꯣꯏ ꯇꯔ ꯌꯥꯝ ꯍꯥꯏꯕꯅꯦ ꯃꯈꯣꯏꯁꯨ ꯐꯩ
ꯑꯁꯤꯗ ꯏꯆꯦ ꯑꯃꯅ ꯑꯩꯉꯣꯟꯗ ꯉꯁꯤꯗ ꯃꯥꯁ ꯀꯠꯇ꯭ꯔ ꯂꯤꯗꯤꯡ ꯄꯥꯒꯅꯤ ꯏꯕꯥꯅꯤ ꯂꯧꯕ ꯆꯠꯁꯦꯅ ꯍꯥꯏꯕ ꯑꯃꯨꯛꯁꯨ ꯊꯦꯡꯈ꯭ꯔꯦꯅꯦꯍꯦ ꯑꯗꯨꯒꯤ ꯍꯥꯏꯅ ꯃꯥꯒꯤ ꯃꯥꯗꯨꯅ ꯈꯪꯕ꯭ꯔꯥ ꯃꯥꯒꯤ ꯃꯈꯣꯡꯗꯣ ꯉꯁꯥꯏ ꯑꯆꯞꯄꯀ ꯃꯈꯣꯡ ꯁꯦꯠꯇ꯭ꯔꯥ ꯃꯈꯈꯣꯡ ꯂꯩꯥꯏꯊꯦ ꯃꯈꯈꯣꯡꯁꯨ ꯂꯩꯥꯏꯊꯦ ꯑꯗꯨꯗꯒꯤ ꯃꯈꯣꯡ ꯂꯩ ꯊ ꯑꯩꯅꯤꯅ ꯃꯋꯥꯅ ꯄꯣꯕꯤꯒꯦ ꯍꯥꯏꯔꯒ ꯃꯥꯗꯨ ꯏꯀꯥꯏꯕ ꯃꯥꯜꯂꯦ ꯌꯥꯗꯦ ꯂꯥꯟ ꯄꯣꯔꯣꯅ ꯍꯥꯏ ꯍ
ꯇꯥꯕ꯭ꯔꯣ
ꯑ ꯀꯣꯏꯕꯅꯦ ꯏꯕꯥꯅꯤꯁꯨ ꯍꯣꯏ ꯑꯣ ꯑꯣ ꯏꯕꯅꯤꯁꯨ ꯋꯥꯀꯤꯡ ꯆꯠꯄ ꯍꯜꯂꯈ꯭ꯔꯦ ꯏꯕꯅꯤꯁꯨ ꯍ ꯄꯤꯌꯔ ꯄꯤꯌꯥꯔ ꯍꯀꯤꯡ ꯆꯠꯂꯦꯀꯣ ꯑꯣ ꯅꯥꯟ ꯅꯥꯏꯟ ꯎꯨꯡꯒ ꯇꯥ ꯄꯈꯅ ꯍꯗ꯭ꯔꯦ ꯎ ꯁꯨꯃꯥꯏ ꯌꯦꯡꯕ ꯂꯥꯛꯀꯦꯔꯣ ꯑꯣ ꯑꯣ ꯃꯪ ꯐꯔꯣ ꯆꯕ ꯔꯪ ꯑꯁ ꯄꯤꯌꯥꯔ ꯄꯤꯌꯥꯔ ꯋꯥꯛꯀꯤꯡ ꯆꯠꯄ ꯑꯗꯨꯒꯤ ꯑꯩꯅ ꯂꯛꯅꯔ ꯂꯩꯕ
ꯅꯅꯥꯥꯡꯁꯨꯔ ꯆꯠꯇꯄ꯭ꯔꯔꯅ
ꯑꯣ ꯑꯩꯗꯤ ꯅꯨꯄꯤꯅꯦꯗ ꯑꯩꯒ ꯆꯟꯃꯤꯗꯕꯗꯤ
ꯅꯪꯒꯤ ꯈꯨꯨꯏꯗꯣꯇꯅ ꯂꯥꯡꯈ꯭ꯔꯦꯗ
ꯑꯁ ꯂꯥꯡꯗꯕ ꯂꯥꯏꯔꯦ
ꯍ
ꯊꯅ ꯁꯥꯕꯒ ꯇꯧꯐꯝ ꯂꯥꯞꯐꯝꯒ ꯈꯪꯗ꯭ꯔꯦ ꯍꯀꯤꯡ ꯆꯠꯂꯒ ꯑꯣ ꯀꯤꯟ ꯆꯂ ꯍꯜꯂ ꯈꯔꯦ ꯑꯥ ꯀꯩꯅꯣ ꯌꯥꯎꯕꯗꯤ ꯆꯔꯆ ꯌꯥꯎꯑꯣꯣ ꯆꯔꯆ ꯐꯥꯎꯖꯔꯦ ꯆꯔꯆ ꯂ ꯌꯦꯔꯒꯥꯃꯤꯨꯁꯤꯡꯗꯣ ꯃꯌꯥꯝ ꯐꯝꯃ ꯂꯩꯕꯀꯣ ꯑꯗꯨꯒꯤ ꯆꯥꯛ ꯆꯥꯎꯎꯗꯕꯤ ꯏꯕꯥꯅꯤꯗꯣ ꯍꯜꯂꯛꯈ꯭ꯔꯦ ꯑꯥꯁꯁ ꯁꯗ ꯀꯔ ꯑ ꯀꯕꯅꯤꯒ
ꯑꯁ ꯅꯪꯒꯤ ꯍꯨꯏꯤꯟ ꯌꯥꯔꯔꯣꯏ
ꯑꯗꯅꯤ ꯑ ꯂꯝꯕꯤꯗ ꯈꯣꯕꯅꯦ ꯁꯤ ꯅꯠꯇꯦ ꯑꯣ ꯏꯕꯥꯅꯤ ꯆꯠꯄ ꯑꯗꯨꯒꯤ ꯏꯕꯥꯅꯤ ꯍꯜꯂꯛꯄꯗꯨ ꯎꯕꯖꯥꯠꯅꯦꯕ ꯑꯩꯈꯣꯏꯒꯤ ꯆꯤꯐ ꯈꯪꯕ꯭ꯔꯥ ꯀꯔꯤꯒꯤ ꯂꯝꯕꯤꯗ ꯃꯥꯏ ꯑꯣꯜꯂꯒ ꯍꯜꯂꯛꯄ꯭ꯔꯥ ꯌꯥꯎꯗꯕꯤꯗ ꯗ꯭ꯌꯨꯇꯤ ꯂꯑꯒ ꯎ ꯗ꯭ꯌꯨꯇꯤ ꯂꯥꯛꯑꯒ ꯌꯥꯎꯗꯕꯤ ꯊꯣꯛꯂꯛꯏꯁꯤꯅꯤꯅ ꯎꯝ ꯑꯗꯨꯒꯤ ꯑꯩꯅ ꯑꯣ ꯏꯕꯥꯅꯤꯗꯤ ꯑꯁ ꯀꯡ ꯆꯠꯄꯅꯦ ꯍꯥꯏꯕ ꯑꯗꯨ ꯑꯁꯣꯝꯗ ꯆꯠꯈ꯭ꯔꯦꯕ ꯁꯣꯝꯇ ꯂꯥꯛꯑꯔꯝ ꯅꯨꯄꯤ ꯑꯃ ꯍꯦꯛꯇꯁꯤꯗ ꯄꯣꯠꯅꯦꯕ ꯂꯥꯛꯄꯗꯣ ꯈꯪꯕ꯭ꯔꯥ
ꯎꯝ
ꯑꯗꯨ ꯅꯨꯄꯤꯗꯨꯣ ꯀꯟꯅ ꯀꯅꯥꯒ ꯋꯥꯔꯛꯄ꯭ꯔꯥ ꯈꯪꯗꯣ ꯀꯟꯅ ꯋꯥꯔꯛꯔꯒ ꯂꯩ ꯁꯤꯝꯄꯨ ꯄꯜ ꯥ
ꯐꯨꯅꯔꯣ
ꯎꯝ ꯇꯥꯏꯕꯪꯅ ꯑꯁꯦꯡꯕꯒꯤ ꯋꯥꯔꯥꯛꯂꯒ ꯂꯩꯕ ꯎ ꯃꯆꯥ ꯁꯤꯡꯒꯣ ꯑꯣꯏꯕ꯭ꯔꯥ ꯈꯪꯅꯤ ꯂꯥꯏꯔꯤꯛ ꯄꯥꯒꯗꯧꯕꯅꯤ ꯃꯤ ꯃꯔꯛ ꯊꯣꯛꯀꯦ ꯍꯥꯏꯔꯗꯤ ꯂꯥꯏꯔꯤꯛ ꯄꯥꯒꯗꯧꯕꯅꯦ ꯁꯨꯝ ꯀꯣꯟꯗ ꯀꯣꯂꯦꯖ ꯀꯥꯞꯕꯅꯦ ꯅꯣꯠ ꯇꯧꯕꯗ ꯈꯨꯠ ꯅꯥꯏ ꯁꯤꯒꯗꯧꯋꯦ ꯀꯅꯥꯁꯄꯤ ꯊꯧꯔꯒꯂꯦ ꯃꯥꯒꯤ ꯃꯆꯥꯁꯤ ꯑꯣꯏꯕ꯭ꯔꯥ
ꯃꯆꯥ ꯈ ꯑꯣꯏꯅꯤ ꯁꯦꯡꯀꯣꯗ ꯇꯝꯕꯅꯦ ꯃꯆꯥ ꯅꯨꯨꯄꯤꯗꯣ
ꯑꯣ ꯑꯗꯨ ꯑꯣꯏꯔꯝꯒꯅꯤ ꯑꯩ ꯃꯆꯥꯅꯨꯄꯤꯗꯣ ꯃꯁꯛ ꯐꯖꯅ ꯈꯪꯗ꯭ꯔꯤꯅꯦꯍꯦ ꯑꯣ ꯑꯗꯨ ꯅꯦꯝꯄꯥ ꯊ ꯄꯥꯛꯊꯣꯛꯇꯕ ꯈꯣꯠꯄ ꯇꯧꯕꯤꯒꯤ ꯃꯁꯛꯇꯣ ꯐꯖꯅ ꯈꯪꯗꯦ ꯑꯩꯁꯨ
ꯃꯁꯤ ꯐꯖꯕꯅꯦꯍꯦ ꯉꯥꯎꯔꯣꯛ ꯉꯥꯎꯔꯒ
ꯎꯝ ꯀꯨꯝꯁꯤ ꯑꯦꯂꯚꯦꯟ ꯑꯣꯏꯕ꯭ꯔꯥ
ꯈꯪꯗꯦ ꯂꯣꯏꯅ ꯃꯃꯥꯅ
ꯎꯝ
ꯍꯣꯏ ꯑꯣꯏꯔꯔꯕꯅꯤ ꯅꯦꯛꯁ ꯏꯔꯧꯕ ꯑꯣꯏꯔꯛꯝꯅꯤ
ꯑꯗ ꯃꯣꯏꯗ ꯐꯣꯟꯒꯨꯝꯕꯁꯨ ꯄꯥꯏꯕ꯭ꯔꯥꯀꯣ
ꯍꯥꯥ
ꯐꯣꯟꯒꯨꯝꯕ ꯄꯥꯏꯗꯕ ꯃꯣꯏ
ꯀꯔꯤ
ꯐꯣꯟꯒꯨꯝꯕ ꯄꯥꯏꯗꯕ꯭ꯔꯕ ꯃꯣꯏꯗꯣ ꯃꯆꯥ ꯅꯨꯨꯄꯤꯗꯣ
ꯃꯆꯥꯅꯨꯄꯤ ꯐꯣꯟ ꯄꯥꯏꯌꯦ ꯍꯥꯏꯕꯅꯦ
ꯑꯣ
ꯐꯣꯟ ꯄꯥꯏꯔꯗꯤ ꯑꯗꯨꯝ ꯌꯨꯝꯗ ꯂꯩꯕ ꯀꯥꯝꯕꯨ ꯅꯤꯅ ꯃꯣꯏꯅꯤꯁꯨ
ꯑꯗꯨ ꯑꯗꯨ ꯑꯣꯏꯁꯨ ꯑꯩꯗꯣ ꯑꯗꯨ ꯈꯟꯕ ꯐꯣꯟ ꯄꯥꯏꯕꯒꯤ ꯑꯣꯏꯔꯝꯒꯅꯤꯕ ꯑꯗꯨꯝ ꯌꯦꯡꯉ ꯂꯩꯕꯗꯣ ꯃꯥꯁꯨ ꯇꯔꯥꯡ ꯑꯃ ꯆꯠꯄꯁꯨ ꯀꯥꯅꯥꯅ ꯈꯪ
ꯎꯝ
ꯃꯆꯥꯅꯨꯄꯥꯕꯨꯗꯤ ꯍꯦꯛꯇ ꯀꯣꯏꯌꯦꯕ
ꯎꯝ
ꯑ ꯇꯔꯪ ꯑꯃ ꯆꯠꯄ ꯑꯣꯏꯔꯝꯒꯅꯤ ꯃꯣꯏꯅꯤ ꯈꯥ ꯃꯔꯥꯡ ꯃꯔꯥꯡ ꯃꯠꯂꯝꯕꯁꯨ ꯌꯥꯏꯗ
ꯎꯝ ꯎꯝ
ꯏꯁꯨ ꯑꯣꯏꯕꯅꯤꯅ ꯎꯄꯥꯏꯂꯩꯇꯦ ꯎꯄꯥꯏꯂꯩꯇꯦ ꯎꯄꯥꯏꯂꯩ ꯇꯦ
ꯅꯪꯒꯤꯗꯤ ꯑꯗꯨꯝ
ꯍꯥ
ꯍꯨꯏꯗꯣ ꯌꯥꯝ ꯅꯨꯡꯉꯥꯏꯇꯕ ꯍꯨꯏ ꯍꯥꯏꯗꯣꯏꯅꯦ
ꯑꯗꯨꯅꯦ ꯑꯥ ꯃꯈꯥꯗꯅꯤ ꯍꯥꯛ ꯍꯣꯡꯕꯁꯨ ꯁꯤꯗ ꯅꯠꯇꯦ ꯑꯩꯈꯣꯏꯌꯨꯝꯗ ꯈꯣꯡꯗ ꯂꯝꯕꯤꯗ ꯈꯣꯡꯕꯅꯦ ꯃꯣꯏꯒꯤ ꯃꯣꯏꯒꯤ ꯒꯦꯠ ꯃꯄꯥꯗꯣ ꯑꯗꯨꯗ ꯈꯣꯡꯕꯅꯤ ꯑꯁ ꯑꯍꯤꯡꯁꯨ ꯈꯣꯡꯕꯁꯤ ꯍꯥꯥ
ꯃꯈꯥꯔꯣꯝ ꯈꯣꯏ ꯍꯨꯏꯔꯣꯕ
ꯑꯣ ꯍꯨꯏꯗꯤ ꯈꯣꯏꯒꯤ ꯍꯨꯏꯅꯦ ꯑꯩꯈꯣꯏꯒꯤ ꯍꯨꯏꯔꯣꯏꯁꯨ ꯃꯥ ꯑꯗꯨꯗ ꯑꯗꯨꯝ ꯈꯣꯡꯕꯅꯦ ꯃꯣꯏꯒꯤ ꯒꯦꯠ ꯀꯨꯝꯃꯁꯨ ꯑꯗꯨꯝ ꯈꯣꯡꯕꯅꯦ
ꯒꯌ꯭ꯥꯟ ꯃꯦꯟ ꯇꯥꯗꯥꯕꯤꯗ ꯈꯣꯡꯕ ꯍꯨꯏ ꯍꯥꯏꯕꯗꯨꯅꯤ
ꯒꯌ꯭ꯥꯟꯌꯥ ꯃꯦꯟ ꯇꯥꯗꯥꯔꯦ ꯑꯗꯨꯝ ꯑꯃꯗ ꯑꯗꯨꯝ ꯂꯩ ꯕ꯭ꯂꯔ ꯑꯃꯗ ꯗꯨꯝ ꯂꯩ
ꯎꯝ ꯃꯤꯁꯨ ꯂꯩꯗꯅ ꯒ꯭ꯌꯥꯟ ꯃꯦꯟ ꯇꯥꯗꯕꯤ ꯄꯪꯉꯥꯡ ꯑꯉꯥꯡꯁꯤꯡꯗ ꯄꯪꯆꯩ ꯑꯗꯨ ꯇꯥꯏꯕ ꯑꯣꯏꯔꯝꯅꯤ ꯅꯣꯏ ꯍꯨꯏꯁꯨ
ꯎꯝ ꯉꯁꯤꯗꯤ ꯀꯔꯤ ꯐꯤꯂꯝ ꯌꯦꯡꯕꯅ ꯐꯒꯦꯔꯥ ꯁ꯭ꯋꯦꯞ ꯍꯥꯢꯕꯔ ꯅꯨꯄꯤ ꯑꯃꯅ ꯑꯩꯉꯣꯟꯗ ꯁ꯭ꯋꯦꯞ ꯍꯥꯏꯕ꯭ꯔꯥ ꯑꯗꯨ ꯐꯤꯂꯝ ꯌꯦꯡꯉꯣ ꯅꯨꯡꯉꯥꯏꯌꯦ
ꯁ꯭ꯋꯦꯞ ꯆꯥꯏꯅꯤꯁ ꯔꯣ ꯏꯪꯂꯤꯁꯔꯣ
ꯏꯪꯂꯤꯁ ꯑꯣꯔꯝꯒꯅꯤ ꯀꯔꯇꯨꯟꯒꯤꯅꯦ ꯀꯥꯔꯇꯨꯟ
ꯎꯝ
ꯅꯨꯄꯤ ꯑꯃꯅ ꯑꯩꯉꯣꯟꯗ ꯂꯩꯁꯥꯕꯤ ꯑꯩꯅ ꯑꯗꯨꯒꯨꯝꯕ ꯋꯥꯔꯤ ꯁꯥꯕ ꯅꯣ ꯅꯪꯗꯣ ꯄꯛꯇꯦ ꯍꯥꯏꯌꯦ
ꯑꯗꯨꯅꯤ ꯆꯥꯎ ꯆꯥꯎꯔꯒ ꯏꯅꯣꯏ ꯅꯣꯏꯔꯒ ꯀꯔꯇꯨꯟ ꯉꯦꯡꯉꯥꯒ ꯂꯩꯕꯅꯦ
ꯐꯪꯗꯦ ꯑꯩꯅ ꯑꯁ ꯐꯤꯂꯝ ꯉꯦꯡꯅ ꯉꯥꯏꯗꯣ ꯕꯣꯔꯤꯡ ꯆꯨꯏ ꯍꯥꯏꯕ ꯍꯣ ꯁꯤ ꯅꯨꯄꯤ ꯑꯃꯅ ꯉꯁꯥꯏ ꯑꯩꯒ ꯋꯥꯛꯀꯤꯡ ꯆꯥꯃꯤꯟꯅꯕ ꯅꯨꯄꯤꯗꯣ ꯃꯥꯅ ꯅꯨꯃꯤꯠ ꯈꯨꯗꯤꯡꯒꯤ ꯃꯥꯃꯤꯒꯤ ꯂꯥꯏꯔꯦꯝꯕꯤ ꯇꯨ ꯑꯗꯨꯈꯛꯇ
ꯅꯚꯁꯤ ꯄ ꯅꯕ꯭ꯔ ꯈ
ꯉꯁꯥꯏ ꯑꯩ ꯑꯩ ꯑꯩꯒꯤ ꯃꯅꯥꯛꯇ ꯇꯨꯝꯂꯒꯀꯣ ꯃꯥꯅ ꯌꯦꯡꯕꯁꯤ ꯌꯦꯡꯕꯁꯦ ꯑꯉꯥꯡꯁꯤꯡꯅ ꯑꯩꯒꯤ ꯀꯥꯗꯣ ꯄꯦꯛ ꯊꯂꯩ ꯑꯩ ꯇꯨꯝꯕꯁꯨ ꯇꯨꯝꯐꯝ ꯈꯪꯗ꯭ꯔꯦ ꯃꯣꯏꯅ ꯂꯥꯡꯕꯗ ꯌꯦ ꯑꯃꯅ ꯐꯣꯟ ꯑꯃꯨꯛꯒ ꯃꯨꯟ ꯑꯃꯅ ꯐꯣꯟ ꯑꯃꯨꯛꯀ ꯃꯨꯟ ꯃꯥꯒꯤ ꯃꯊꯛꯇꯁꯨ ꯇꯨꯝꯃꯦ
ꯃꯥ ꯃꯥꯒꯤ ꯃ ꯆꯥꯥꯎꯕ ꯆꯠꯄ ꯐ
ꯏꯅꯦ ꯑꯗꯨ ꯑꯗꯨ ꯈꯛ ꯅꯠꯇꯦ ꯃꯥꯒꯤ ꯃꯆꯥ ꯈꯛ ꯅꯠꯇꯦ ꯅꯈꯣꯏꯒꯤ ꯑꯉꯥꯡ ꯑꯅꯤꯁꯨ ꯨ ꯌꯥꯎꯋꯦ ꯑꯥ ꯑꯗꯨꯔꯣꯝꯒꯤ ꯑꯉꯥꯡ ꯑꯃꯁꯨ ꯌꯥꯎꯋꯦ ꯑꯗꯨꯒ ꯑ ꯁꯣꯝꯗꯅ ꯅꯣꯏꯒꯤ ꯃꯦꯗꯝꯒꯤ ꯑꯉꯥꯡ ꯑꯃꯁꯨ ꯁꯨ ꯌꯥꯎꯋꯦ ꯌꯦꯡꯉ ꯑꯗꯨꯒ ꯁꯤꯗ ꯑꯩꯈꯣꯏꯒꯤ ꯄꯥꯈꯪ ꯃꯆꯥ ꯑꯃꯁꯨ ꯌꯥꯎꯋꯦ
ꯑꯗꯨ ꯃꯥꯗꯤ ꯍꯥꯏꯅꯤ ꯍꯥꯟꯅ ꯁꯥꯟꯅꯕꯅꯕ ꯆꯠꯂꯣ ꯁꯉꯔ ꯑꯗꯨꯝ
ꯎꯝ ꯂꯥꯥꯡꯃꯥꯜꯂꯩꯀꯣ ꯅ ꯍꯥꯏꯕ ꯑꯗꯨꯗꯒꯤ ꯑꯗꯨꯝ ꯀꯩꯅꯣ ꯇꯧꯈ꯭ꯔꯦ ꯌꯦꯡꯉ ꯂꯩꯈ꯭ꯔꯦ ꯍꯦ ꯐꯤꯂꯝ ꯂꯣꯏꯕ
ꯗꯥꯏꯂꯣꯛ ꯈꯈꯣꯏ ꯂꯣꯏꯅꯕ ꯌꯥꯗ ꯊꯥꯈ꯭ꯔꯅꯤꯌꯦꯦ
ꯑꯣ ꯑꯗꯨ ꯐꯥꯗ꯭ꯔꯤ ꯐꯥꯎ ꯌꯦꯡꯉꯦꯍꯦ ꯑꯗꯨ ꯉꯁꯥꯏ ꯅꯪ ꯂꯥ ꯊꯄ ꯀꯥꯟꯗ ꯑꯩꯈꯣꯏ ꯆꯥ ꯊꯛꯑꯒ ꯂꯩꯕꯗꯣ ꯑꯗꯨ ꯂꯣꯏꯕꯗ ꯉꯥꯏꯔꯤꯕꯅꯦ ꯑꯗꯨ ꯂꯣꯏ ꯑꯗꯨꯒꯤ ꯑꯩꯅ ꯆꯥ ꯂꯣꯟꯕ ꯆꯥ ꯂꯣꯜꯂꯒ ꯊꯛ ꯁꯦ ꯏꯕꯥꯅꯤ ꯇꯧꯔ ꯂꯩꯕꯅꯦꯕ
ꯑꯣ ꯑꯩꯅ ꯂꯥꯛꯄꯗꯣ
ꯎꯝ ꯎꯝ ꯑꯗꯨ ꯂꯣꯏꯕꯗ ꯉꯥꯏꯔꯑꯦ ꯑ ꯄꯨꯁꯂ ꯃꯅꯤꯄꯨꯔꯤ ꯐꯤꯂꯝ ꯂꯣꯏꯕꯗ ꯉꯥꯏꯔꯤꯕꯅꯦ ꯑꯗꯣ ꯃꯅꯤꯄꯨꯨꯔ ꯃꯅꯤꯄꯨꯨꯔ ꯂꯕꯔ ꯑꯣꯏꯔꯃꯤ ꯂꯩ ꯂꯕ ꯂꯦꯕꯦꯜ ꯂꯦꯕꯦꯜ
ꯐꯔꯤ ꯂꯚꯔ ꯍꯥꯏꯗꯨꯅꯤ